ꯍꯜꯂꯣ ꯑꯥ ꯇꯥꯔꯦ ꯇꯥꯔꯦ ꯑꯁ ꯅꯪꯒꯤ ꯍꯟꯇꯛꯀꯤ ꯁꯤꯒꯤ ꯐꯣꯟꯁꯤꯅ ꯀꯜꯂꯦ ꯅꯨꯡꯉꯥꯏꯌꯦ
ꯑꯩꯈꯣꯏ ꯊꯣꯏꯒꯤꯅꯤ ꯑꯩꯒꯤꯗꯣ ꯌꯥꯔꯦ ꯍꯥꯏꯗ ꯃꯥꯅ ꯁꯥꯟꯅꯕꯗ ꯀꯩꯝ ꯇꯧꯗꯦ ꯍꯥꯏꯅꯦ ꯅꯪꯕꯣ ꯅꯪꯒꯤ
ꯌꯥꯏꯌꯦꯕꯀꯣ ꯑꯗꯣ ꯑꯃꯨꯛꯃꯨꯛ ꯑꯃꯨꯃꯨꯛ ꯌꯧꯔꯛꯑꯦꯕ ꯍꯦꯛꯇ ꯇꯞꯈꯤꯕ ꯑꯗꯨꯝꯗꯤ ꯇꯞꯄ ꯅꯠꯇꯦꯕ ꯑꯃꯨꯛꯃꯨꯛ ꯇꯞꯄꯦꯕ
ꯑꯩ ꯑꯁꯨꯃꯥꯏꯅ ꯍꯧꯕꯗꯨꯗꯤ ꯌꯥꯎꯗꯕ꯭ꯔꯣ
ꯑꯁ ꯁꯨꯃꯥꯏꯅꯒꯗꯤ ꯄꯥꯛ ꯄꯥꯛ ꯍꯧꯗꯦꯗ ꯈꯔꯗꯤ ꯑꯗꯨꯝ ꯇꯞꯄꯤ ꯅꯪꯒꯤꯗꯣ ꯁꯤꯅ ꯑꯗꯨꯝ ꯀꯜꯂꯦꯕ
ꯑꯉꯥꯡꯅꯦ ꯄꯨꯡ ꯀꯌꯥꯗ ꯎꯅ ꯆꯠꯇꯣꯏꯕ
ꯑꯉꯥꯡꯁꯤꯗꯤ ꯑꯩ ꯍꯧꯖꯤꯛ ꯄꯨꯡ ꯑꯃ ꯃꯈꯥꯏ ꯄꯨꯡ ꯑꯅꯤ ꯄꯨꯡ ꯑꯍꯨꯝ ꯑꯗꯨꯋꯥꯏ ꯆꯠꯀꯦꯗ ꯄꯨꯡ ꯑꯅꯤ ꯃꯈꯥ ꯑꯍꯨꯝꯕ ꯑꯗꯨꯋꯥꯏ ꯆꯠꯀꯦ ꯀꯦ ꯎꯝ ꯀꯥꯏ ꯅꯨꯡꯁꯥ ꯁꯥ ꯋꯥꯏꯌꯦꯕ ꯑꯗꯒꯤ ꯃꯣꯏꯖꯨ ꯈꯪꯗꯦ ꯑꯥ ꯈꯣꯏ ꯊꯣꯢꯕꯤꯒꯔ ꯀꯩꯅꯣ ꯈ ꯆꯠꯂ ꯂꯣꯏꯔꯦ
ꯎꯝ ꯑꯥ ꯃꯆꯨ ꯃꯆꯥ ꯃꯆꯨ ꯃꯆꯥ ꯅꯨꯄꯤ ꯆꯥꯎ ꯆꯥꯎꯔꯝꯃꯅꯤꯅꯦ ꯂꯩꯁꯥꯕꯤ ꯐꯥꯔꯝꯃꯥꯅꯤ
ꯆꯥꯎꯔꯦ ꯂꯩꯁꯥꯕꯤ ꯐꯥꯔꯦ ꯄꯪꯉꯤꯗꯤ ꯑꯝꯇꯣꯢꯕ
ꯑꯥ
ꯄꯪꯗꯤ ꯄꯪꯕ ꯂꯩꯁꯥꯕꯤꯗꯤ ꯐꯥꯔꯕ
ꯈꯅꯥꯎ ꯅꯨꯡꯉꯥꯏꯇꯦ ꯃꯤ ꯅꯪꯕꯨ ꯑꯩꯕꯣ ꯑꯣ ꯑꯩꯖꯦ ꯀꯩꯅꯣꯝ ꯍꯥꯏꯒꯦꯅꯦ ꯑ ꯇꯧꯗꯦ ꯑꯦꯂꯔꯖꯤ ꯇꯧꯔꯤꯕ ꯑꯣ ꯑꯩꯈꯣꯏ ꯊꯣꯏꯅꯅꯦ ꯃꯥꯁꯦ ꯑꯩ ꯐꯣꯟꯗ ꯋꯥꯔꯤ ꯁꯥꯟꯅꯔꯤꯕ
ꯑꯥ
ꯃꯥ ꯍꯥꯏꯕ ꯀꯣꯟꯗꯣ ꯑꯩꯅ ꯅꯪ ꯐꯅꯦꯛ ꯁꯥꯕꯩ ꯋꯥꯔꯤꯗꯣ ꯍꯥꯏꯔꯞ ꯇꯧꯔꯨꯔꯦ ꯃꯉꯣꯟꯗ ꯑꯗꯨꯗ ꯀꯣꯟꯗꯣ ꯍꯪꯉꯣ ꯑꯥ ꯀꯃꯥꯏꯅ ꯇꯧꯕꯅꯣ ꯀ꯭ꯌꯥꯃꯨꯛꯀ ꯄꯤꯅꯒꯦ ꯃꯥꯖꯨ ꯑꯩꯈꯣꯏꯁꯨ ꯁꯥꯍꯜꯂꯁꯤꯔꯥꯌꯦ ꯑꯩꯈꯣꯏ ꯁꯤꯗ ꯌꯨꯝꯗ ꯁꯨꯝ ꯂꯩꯗꯧ ꯁꯛꯄꯨꯗꯤ ꯗꯦꯃꯥꯏ ꯉꯥꯡꯅꯔꯝꯃꯤꯕ
ꯑ ꯅꯣꯏ ꯆꯦꯗꯤ ꯀꯩꯅꯣ ꯇꯧꯍꯜꯂꯣ ꯅꯣꯏꯆꯦꯒꯤꯗꯤ ꯑꯈꯣꯏ ꯃꯣꯏꯔꯥꯡꯐꯤ ꯍꯛꯄ ꯐꯅꯦꯛꯀꯨꯝꯕꯗꯣ
ꯑ ꯖ-ꯖ-ꯖ ꯖ ꯀꯗꯥꯏꯗꯩ ꯋꯥꯔꯤꯅꯣ ꯑꯗꯨ ꯍꯩꯔꯣꯏ
ꯃꯥꯅ ꯗꯤꯛ ꯗꯤꯛ ꯌꯩꯕ ꯉꯝꯒꯗ꯭ꯔꯅꯦ ꯁꯤ ꯍꯥꯎ ꯐꯅꯦꯛꯁꯤ
ꯌꯩꯕ꯭ꯔꯕ
ꯎꯝ ꯌꯩꯌꯦ ꯂꯨꯝꯃꯦ ꯁꯝꯆꯦꯠ ꯑꯃꯗ ꯑꯍꯨꯝ ꯃꯔꯤ ꯍꯥꯞꯄꯦ ꯑꯗꯨꯒ ꯃꯣꯏꯗꯤ ꯐꯤꯁꯦ ꯐꯖꯗꯕ ꯌꯥꯗꯦꯕ
ꯑꯥ
ꯁꯤꯁꯦ ꯃꯁꯥ ꯅꯥꯟꯅ ꯐꯖꯟꯅ ꯁꯥꯗꯕ ꯌꯥꯗꯦ ꯑꯗꯨ ꯅꯣꯏ ꯆꯦꯗꯗꯤ ꯑꯝ ꯃꯥ ꯅꯍꯥꯟꯒ ꯅꯍꯥꯟꯋꯥꯏ ꯐꯤ ꯁꯥꯕ꯭ꯔꯣ
ꯀꯥꯏꯗꯩꯅꯣ ꯍꯦ ꯃꯃꯥ ꯄꯣꯛ ꯑꯝꯕꯣꯛ ꯇꯧꯗꯕ ꯊꯕꯛꯅꯤ
ꯑꯇꯩ ꯁꯥꯕꯁꯨ ꯅꯠꯇꯦ ꯑꯗꯨꯅ ꯃꯉꯣꯟꯗꯗꯤ ꯁꯤꯗꯤ ꯋꯥꯅꯦꯕ
ꯑꯣ ꯑꯣ ꯑꯗꯣ ꯅꯪꯗꯤ ꯐꯅꯦꯛꯇꯣ ꯍꯣꯏ ꯂꯧꯈꯣꯡꯗꯤ ꯁꯨ꯭ꯋꯥꯡꯗꯤ ꯆꯦꯠꯂꯦꯕ ꯅꯪꯒꯤꯗꯣ
ꯑꯗꯨꯝꯕ ꯁꯥꯜꯂꯒ ꯑꯗꯨꯝ ꯑꯗꯨꯒꯕ ꯁꯥꯕꯗꯤ ꯑꯗꯨ ꯃꯥꯏ ꯁꯨꯝ ꯁꯥ ꯑꯗꯨꯁꯨ ꯌꯥꯏꯌꯦꯕ ꯕꯖꯥꯔꯗ ꯑꯗꯨ ꯑꯗꯨꯝ ꯊꯥꯐꯝ ꯂꯩꯅꯦꯕ ꯃꯥꯅ ꯁꯥꯒꯦ ꯍꯩꯅ ꯁꯥꯒꯦ ꯐꯖꯟꯅ ꯁꯥ ꯉꯝꯇꯥꯗꯤꯅꯦ ꯑꯗꯨꯁꯨ ꯑꯗꯨꯝ ꯊꯥꯕꯝ ꯂꯩꯌꯦꯕ ꯕꯖꯥꯔꯗ ꯑꯩꯅ ꯊꯥꯕꯝꯒꯤꯗꯤ ꯑꯗꯨꯝ ꯍꯪ ꯎꯝ ꯍꯣꯏ ꯃꯣꯏꯔꯥꯡ ꯐꯤ ꯀꯣꯠꯄ ꯐꯅꯦꯛꯀꯤꯗꯣ ꯐꯅꯦꯛ ꯃꯣꯏꯔꯥꯡ ꯐꯤ ꯀꯣꯠꯄꯒꯨꯝꯕꯗꯣ ꯑꯗꯒꯤ ꯑꯉꯥꯡ ꯃ ꯆꯥꯒꯤ ꯁꯥꯕ ꯌꯥꯏ ꯑꯉꯥꯡꯒꯤ ꯃꯣꯏꯔꯥꯡ ꯐꯤ ꯀꯣꯠꯄꯤ ꯐꯅꯦꯛ
ꯑꯥ
ꯑꯗꯨꯃꯥꯏꯅ ꯁꯥꯕ ꯌꯥꯏꯌꯦꯕ ꯃꯥꯅ ꯍꯩꯅꯤ ꯁꯥꯅꯤ ꯍꯥꯏꯇꯗꯤ ꯀꯣꯟ ꯃꯆꯥ ꯃꯌꯥꯝ ꯊꯣꯛ ꯊꯣꯛꯑꯦꯕ ꯖꯤꯛ ꯂꯨꯄꯥ ꯂꯤꯁꯤꯡ ꯇꯔꯥ ꯄꯤꯕ ꯇ꯭ꯔꯥꯉꯥ ꯄꯤꯕ ꯃꯆꯥ ꯃꯆꯥ ꯑꯗꯨꯝ ꯊꯣꯛꯄꯅꯦꯕ
ꯑꯣ ꯑꯩꯗꯤ ꯐꯗꯤ ꯑꯔꯥꯡꯕꯤ ꯑꯃ ꯂꯩꯕꯅꯤꯅꯦ ꯑꯩꯈꯣꯏꯅ ꯅꯍꯥꯟꯋꯥꯏ
ꯐꯗꯤꯒꯨꯝꯕ ꯏꯁ ꯐꯗꯤꯗ ꯑꯝꯇ ꯃꯥꯡꯗꯦ ꯐꯗꯤ ꯁꯥꯕ ꯌꯥꯏ ꯐꯅꯦꯛ ꯃꯆꯥ ꯑꯉꯥꯡꯒꯤ ꯁꯥꯕ ꯌꯥꯏ
ꯑꯩꯗꯤ ꯑꯩ ꯑꯣꯏꯅ ꯁꯥꯔꯖꯤꯔ ꯈꯪꯒꯠꯂꯛꯏꯝꯃꯤꯅꯦ ꯁꯥꯏꯠ ꯏꯪꯀꯝ ꯑꯣꯏꯅ
ꯎꯝ ꯌꯥꯏꯃ ꯌꯨꯝꯗ ꯐ꯭ꯔꯤꯗ ꯂꯩꯇꯥꯥꯗꯤ ꯍꯥꯏꯗꯤ ꯁꯪ ꯇꯥꯔꯗꯤ ꯅꯨꯃꯤꯗꯥꯡ ꯗꯥꯡ ꯉꯥꯏꯍꯥꯛ ꯑꯗꯨꯝ ꯁꯥꯕ ꯌꯥꯏ ꯀꯩꯗꯧꯔꯒꯦ
ꯑꯗꯨꯅꯦ ꯈꯣꯏ ꯊꯣꯏ ꯑꯈꯣꯏ ꯊꯣꯏ ꯕꯥꯟꯅꯤꯅ ꯍꯥꯏꯅꯦ ꯆꯦ ꯐꯖꯗ ꯍꯪꯉꯣ ꯃꯥꯏ ꯀꯣꯟ ꯅꯪꯒꯤ ꯑꯗꯨꯝꯕ ꯀꯣꯟꯗꯗꯤ ꯀꯌꯥꯃꯨꯛ ꯄꯤꯔꯝꯒꯅꯤ ꯑꯍꯟꯕꯗꯗꯤ
ꯑꯩꯒꯤ ꯀꯣꯟꯁꯤꯗꯤ ꯑꯁꯤꯒꯨꯝꯕꯗꯤ ꯌꯥꯝ ꯇꯥꯡꯉꯅꯤ ꯍꯧꯖꯤꯛꯇꯤ ꯂꯨꯄꯥ ꯂꯤꯁꯤꯡ ꯀꯨꯟꯒ ꯍꯦꯜꯂꯅꯤ ꯀꯨꯟ ꯃꯉꯥ ꯃꯌꯥꯒ ꯌꯧꯅꯤ
ꯅꯪꯗꯤ ꯀꯗꯥꯏ ꯅꯪꯗꯤ ꯏꯄꯥꯝꯗꯩ ꯄꯨꯔꯛꯏꯔꯣ ꯀꯃꯥꯏ ꯇꯩꯅꯣ
ꯑꯣ ꯑꯩꯗꯤ ꯑꯩꯈꯣꯏꯆꯦ ꯍꯣꯏꯅ ꯅꯍꯥꯟꯋꯥꯏ ꯁꯥꯔꯝꯕꯒꯤꯅꯦꯍꯦ
ꯍꯩꯃ ꯑꯗꯨꯝ ꯑꯃꯨ ꯑꯃꯨꯛ ꯁꯥꯒꯤꯕ ꯀꯣꯟꯗꯨꯅ ꯑꯗꯨꯝ ꯀꯨꯏꯅ ꯑꯗꯨꯝ ꯆꯠꯂꯦꯅꯦ ꯑꯗꯨꯗꯤ
ꯏ ꯑꯩꯈꯣꯏꯅ ꯈꯪꯉꯛꯄꯗ ꯂꯩꯔꯝꯃꯕꯅꯦ ꯑꯩꯅ ꯁꯥꯏ ꯀꯣꯟꯗꯨꯗꯤꯅꯦ ꯑꯩꯈꯣꯏꯅ ꯒ꯭ꯌꯥꯟ ꯇꯥꯔꯛ ꯄꯗ ꯑꯩꯈꯣꯏ ꯏꯆꯦꯁꯤꯡꯅ ꯁꯥꯕꯒꯤ ꯂꯩꯔꯝꯃꯕꯅꯤ ꯑꯗꯨꯝ
ꯑꯗꯨꯗꯨꯒ ꯅꯪꯅ ꯊꯨꯞꯆꯜꯂ ꯄꯣꯔꯛꯏꯔꯅ ꯄꯨꯔꯛꯄꯗꯤ ꯀꯃꯥꯏꯅ ꯄꯣꯔꯛꯏꯕ
ꯎꯝ ꯒꯔꯤ ꯑꯆꯧ ꯀꯩꯅꯣꯗ ꯍꯥꯞꯄ ꯄꯣꯔꯛꯏꯅꯦ ꯑ ꯏꯟꯖꯤꯟꯗꯥ ꯍꯥꯞꯄ ꯄꯨꯔꯛꯏꯅꯦ
ꯏꯁ ꯊꯨꯞꯆꯟꯕ ꯌꯥꯗꯕ
ꯃꯥ ꯑꯩ ꯏ ꯀꯥꯎꯋꯤꯅꯦ
ꯀꯣꯟ ꯊꯨꯞꯆꯟ ꯌꯥꯗꯕ ꯐꯜꯂ ꯄꯣꯔꯛꯑꯕ ꯑꯣꯏꯔꯝꯅꯤ
ꯍꯣꯏ ꯒꯥꯔꯤ ꯑꯆꯧꯕꯗ ꯍꯥꯞꯄꯒ ꯏꯤꯟꯖꯤꯟꯗ ꯍꯥꯞꯄꯒ ꯄꯣꯔꯛꯏꯕ
ꯌꯥꯏ ꯌꯥꯏ ꯑꯩꯗꯤ ꯁꯤꯗꯣꯛꯑꯒ ꯄꯨꯔꯛꯑꯒ ꯄꯥꯟꯈꯠꯂꯤꯔꯕ
ꯀꯣꯟ ꯃꯆꯥꯗꯅꯦ ꯎꯝ ꯑꯄꯤꯛꯄꯗ ꯍꯨꯜꯂ ꯁꯤꯕꯨ ꯐꯣꯟ ꯄꯥ ꯌꯥꯒꯗ꯭ꯔꯣ ꯑꯩꯕꯣ
ꯐꯣꯟ ꯐꯣꯟ ꯂꯥꯛꯏꯔꯣ
ꯐꯣꯟ ꯑꯃ ꯑꯗꯨꯝ ꯑꯉꯥꯡ ꯑꯃꯒꯤ ꯐꯣꯟ ꯑꯃ ꯑꯗꯨꯝ ꯂꯥꯛ ꯂꯩꯔꯦꯃꯤ
ꯐꯣꯟ ꯄꯥꯏꯕꯗꯤ ꯌꯥꯔꯣꯏ
ꯇ ꯀꯛꯊꯠꯀꯦ
ꯀꯛꯊꯠꯂꯣ ꯑꯗꯨꯒ ꯂꯣꯏꯔꯒ ꯇꯧ ꯇꯥꯕ ꯅꯪꯅ ꯇꯧꯒꯦ ꯍꯥꯏꯔꯒꯅ
ꯑꯗꯨ ꯁꯥꯅꯤꯡꯉꯗꯤ ꯑꯗꯨꯝ ꯂꯩꯌꯣ
ꯑꯗꯨꯅꯦ ꯍꯥꯏꯖꯦ ꯑꯥ
ꯑꯗꯨ ꯃꯆꯥ ꯑꯃ ꯂꯩꯁꯜꯂꯒ ꯑꯗꯨꯝ ꯁꯥꯕ ꯌꯥꯏꯌꯦ ꯂꯩꯀꯥꯏꯗꯖꯨ ꯃꯣꯏꯔꯥꯡ ꯌꯦꯛꯄꯤ ꯐꯅꯦꯛꯇꯨꯗꯤ ꯃꯤ ꯑꯗꯨꯋꯥꯏꯗꯤ ꯄꯥꯛꯁꯨ ꯁꯥꯟꯅꯔꯝꯗꯧ ꯃꯥꯟꯗꯦ ꯁꯥꯟꯅꯕ꯭ꯔꯥ
ꯁꯥꯗꯦꯍꯦ ꯀꯅꯥꯝ ꯁꯥꯗꯦꯍꯦ ꯑꯈꯣꯏ ꯁ꯭ꯋꯥꯏꯗꯅꯅꯦ ꯀꯩꯅꯣ ꯁꯥꯟꯅꯩ ꯈ꯭ꯋꯥꯡꯒꯤ ꯐꯅꯦꯛꯇꯣ ꯈ꯭ꯋꯥꯡꯒꯤ ꯐꯅꯦꯛꯇꯣ ꯑꯁ ꯈ꯭ꯋꯥꯡ ꯉꯥꯛꯇꯅꯦ ꯁꯥꯟꯅꯩꯖꯦ ꯑꯌꯥꯝꯕ ꯈ꯭ꯋꯥꯡ ꯉꯥꯛꯇ ꯇꯧꯕꯅꯤꯅ ꯈ꯭ꯋꯥꯡꯒꯤ ꯑꯣꯏꯅ ꯁꯥꯟꯅꯩꯌꯦꯕ
ꯎꯝ
ꯇꯣꯞꯖꯤꯗꯤ ꯐꯅꯦꯛ ꯁꯥꯕ ꯍꯥꯏꯔ ꯈꯪꯅꯩꯅꯤꯀꯩꯅꯣ ꯃꯔꯣꯏꯒ ꯐꯥꯝꯒ ꯐꯅꯦꯛꯀ
ꯍꯣꯏ ꯑꯗꯨꯅꯦ ꯑꯗꯨꯝꯕꯗꯣ ꯂꯣꯏ ꯁꯥꯟꯅꯕꯅꯤꯅ ꯅꯣꯏ ꯃꯌꯦꯛ ꯍꯧꯖꯤꯛꯀꯤ ꯐꯅꯦꯛ ꯃꯨꯔꯥꯡꯊꯨꯝ ꯁꯥꯕꯗ ꯂꯩꯀꯥꯏꯗꯖꯨ ꯑꯗꯨꯝ ꯑꯗꯨꯝ ꯂꯧꯕꯅꯤ ꯅꯣꯏ ꯃꯅꯤꯡꯗ ꯅꯣꯏ ꯆꯥꯛꯈꯨꯝ ꯃꯅꯤꯡꯒꯤꯗꯣ ꯑꯗ ꯀꯣꯟ ꯃꯆꯥ ꯑꯗꯨꯝ ꯏꯔꯦꯟꯖ ꯊꯝꯃꯒ
ꯈꯨ ꯃꯅꯤꯡꯒꯤꯗꯨꯗ ꯍꯥꯏꯅꯔꯤꯕ ꯀꯅꯥ ꯑꯉꯥꯡꯅꯣꯅꯦ
ꯐꯤꯃ ꯃꯥꯅ ꯀꯩꯅꯣ ꯐꯤꯃ ꯂꯝꯕꯤꯗ ꯄꯣꯔꯛꯑꯦ ꯑꯩꯅ ꯀꯣꯟꯅ ꯍꯥꯏꯔꯛꯀꯦ ꯍꯥꯏ ꯑꯩꯖꯨ ꯀꯥꯎꯒ꯭ꯔꯦ ꯐꯤ ꯐꯅꯦꯛ ꯁꯨꯠ ꯐꯤ ꯐꯅꯦꯛ ꯁꯨꯠ ꯄꯥꯝꯕ꯭ꯔꯣ ꯑꯥ ꯍꯣꯏ ꯃꯨꯀꯥꯒꯤꯗꯣ ꯀꯩꯅꯣ ꯃꯨꯀꯥ ꯐꯅꯦꯛꯒ ꯑꯥ ꯁꯥꯕ ꯃꯣꯏꯔꯥꯡꯐꯤ ꯍꯛꯄ ꯐꯅꯦꯛꯁꯤꯒ ꯐꯤꯗ ꯃꯥꯅ ꯉꯁꯥꯏ ꯍꯥꯏꯕꯗꯨ ꯂꯨꯄꯥ ꯂꯤꯁꯤꯡ ꯑꯅꯤꯒ ꯀꯌꯥ ꯆꯍꯨꯝ ꯍꯥꯏꯕ꯭ꯔꯥ ꯆꯅꯤ ꯍꯥꯏꯕ꯭ꯔꯥ ꯀꯌꯥꯅꯣꯝ ꯍꯥꯏꯔꯛꯄ
ꯀꯔꯤ ꯂꯤꯁꯤꯡ ꯑꯅꯤꯒ
ꯑꯥ
ꯑꯦ ꯌꯥꯝ ꯍꯣꯡꯅ
ꯑꯣ ꯁꯥꯕꯝꯗꯩꯅꯦ ꯁꯥꯕꯝꯗ ꯁꯥꯕꯝꯗꯒꯤ ꯈꯨꯠꯊꯥꯡ ꯅꯠꯇꯕꯤ ꯁꯥꯕꯝ ꯅꯠꯇꯦ ꯈꯨꯠꯊꯥꯡ ꯑꯥ ꯑꯩꯈꯣꯏ ꯁꯤꯗꯒꯤ ꯑꯉꯥꯡ ꯆꯔꯥꯡ ꯄꯥꯠꯇ ꯃꯌꯨꯝ ꯄꯥꯟꯕ
ꯑꯥ
ꯆꯔꯥꯡꯄꯥꯥꯠꯇꯤ ꯑꯗꯨꯒꯨꯝꯕ ꯌꯥꯝ ꯁꯥꯏꯕ ꯎꯝ ꯑꯗꯨ ꯁꯥꯕꯝꯗꯒꯤ ꯃꯥꯅ ꯑꯩꯉꯣꯟꯗ ꯉꯥꯟ ꯉꯁꯥꯏ ꯍꯪꯉꯛꯄꯅꯦꯕ ꯑꯗꯩꯅ ꯑꯩ ꯊꯧꯕꯥꯜꯗ ꯑꯩ ꯁꯦꯗꯕꯗꯣ ꯍꯩ ꯍꯣꯏ ꯑꯗꯨꯁꯨꯠ ꯍꯦ ꯑꯗꯨ ꯁꯨꯠꯇꯣ ꯅꯠꯇꯦ ꯑꯗꯨꯗꯤ ꯔꯥꯅꯤ ꯁꯨꯠꯅꯤ ꯑꯗꯨꯗꯤ ꯔꯥꯅꯤ ꯁꯨꯠꯅꯤ ꯅꯪ ꯍꯥꯏꯖꯤꯅ ꯑꯩꯅ ꯁꯤꯗ ꯍꯥꯏꯔꯤꯖꯤꯅ ꯃꯣꯏꯔꯥꯡ ꯐꯤꯒ ꯍꯛꯄ ꯃꯧꯅꯒ ꯁꯨꯠ ꯁꯨꯠꯀ ꯏꯅꯕ ꯃꯣꯏꯔꯥꯡꯐꯤ ꯍꯛꯄ ꯆꯠꯊꯣꯛ ꯈꯣꯠꯇꯣꯛꯄꯗꯒ ꯁꯦꯠꯄ ꯃꯨꯀꯥ ꯂꯪ ꯑꯀꯨꯞꯄꯤꯅꯒ ꯐꯦꯟꯕ ꯈꯪꯗ꯭ꯔꯣ ꯅꯪ
ꯈꯪꯗꯦꯅꯤ ꯑꯗꯨꯗꯤ ꯃꯨꯀꯥ ꯄꯨꯔꯥ ꯅꯠꯇꯕꯤ
ꯍꯣꯏ ꯐꯅꯦꯛ ꯑꯩꯈꯣꯏꯒꯤ ꯋꯥꯟ ꯄ꯭ꯂꯥꯏ ꯂꯪꯖꯤꯗꯅꯦ ꯃꯨꯀꯥ ꯐꯦꯟꯕꯤ ꯀꯩꯅꯣꯅ ꯀꯩꯅꯣꯅ ꯐꯦꯜꯂꯅꯤ ꯈꯨꯔꯈꯨꯜꯅ ꯐꯦꯜꯂꯅꯤ ꯐꯅꯦꯛꯁꯤꯅ
ꯑꯥ
ꯑꯗꯨꯒ ꯍꯧꯖꯤꯛꯀꯤ ꯐꯤꯖꯤꯅꯅꯦ ꯄꯣꯂꯤꯁꯇꯔ ꯑꯈꯦꯠ ꯑꯁꯨꯡꯅ ꯂꯪ ꯑꯀꯨꯞ ꯅꯨꯄꯤ ꯔꯥꯅꯤꯒꯤ ꯂꯪꯗꯣ ꯔꯥꯅꯤꯒꯤ ꯂꯪꯗꯨꯅ ꯐꯦꯟꯗꯣꯏꯕ ꯑꯗꯨ ꯂꯨꯄꯥ ꯂꯤꯁꯤꯡ ꯑꯍꯨꯝ ꯑꯍꯨꯝ ꯕꯖꯥꯔꯗꯒꯗꯤ ꯑꯍꯨꯝ ꯑꯍꯨꯝ ꯃꯌꯥ ꯍꯦꯟꯅ ꯂꯩꯔꯝꯒꯅꯤ ꯃꯐꯝꯗꯒꯤꯅꯦ ꯍꯥꯏꯕ ꯁꯥꯐꯝꯗꯒꯤ
ꯑꯗꯨꯗꯤ ꯄꯥꯆꯥ ꯑꯥ ꯃꯐꯝꯗꯒꯤ ꯑꯣꯏꯇꯥꯔꯗꯤ ꯅꯪꯅ ꯍꯣꯏ ꯑꯝꯇ ꯅꯪ ꯀꯩ ꯅꯪ ꯂꯧꯒꯦ ꯍꯥꯏꯔꯨꯕ꯭ꯔꯣ
ꯂꯧ ꯑꯩꯅꯗꯤ ꯅꯍꯥꯟ ꯃꯥꯅ ꯍꯥꯏꯐꯦꯠ ꯄꯣꯔꯛꯄꯅꯦꯕ ꯑꯩꯅ ꯑꯦ ꯁꯟꯗꯦ ꯁꯟꯗꯦ ꯀꯧꯋꯦꯕ ꯁꯟꯗꯦ ꯐꯖꯩꯅꯦ ꯑꯩ ꯀꯩꯅꯣ ꯇꯧꯒꯦ ꯈꯔ ꯂꯩꯔꯒ ꯑꯩ ꯄꯥꯝ ꯑꯩ ꯍꯥꯏꯔꯛꯀꯦ ꯑꯩ ꯍꯧꯖꯤꯛꯇꯤ ꯄꯩꯁꯥ ꯅꯥꯇꯩ ꯆꯥꯗ꯭ꯔꯤꯍꯥꯏꯔꯝꯕ ꯅꯦꯕ ꯑꯩꯅ ꯑꯗ ꯃꯥꯅ ꯉꯁꯥꯏ ꯑꯩꯉꯣꯟꯗ ꯍꯪꯕꯅꯦꯕ ꯆꯦꯇꯣꯟꯗꯣꯟ ꯅꯪꯅ ꯅꯍꯥꯟ ꯍꯥꯏꯕ ꯐꯅꯦꯛꯇꯣ ꯑꯁꯥꯕ ꯂꯩꯔꯕꯅꯤ ꯅꯪ ꯂꯧꯒꯦ ꯂꯧꯔꯒꯦꯔꯥ ꯍꯪꯉꯛꯑꯝꯕꯅꯤ ꯑꯩꯅ ꯊꯧꯕꯥꯟꯗ ꯍꯥꯏꯗꯔꯤ ꯑꯩ ꯌꯧꯔꯒ ꯍꯥꯏꯔꯛꯀꯦ ꯍꯥꯏꯔꯗꯤ ꯑꯩꯗꯤ ꯀꯥꯎꯔꯦꯕ ꯑꯗꯨꯅꯤ ꯑꯗꯨꯒꯤꯅꯤ ꯃꯥꯅ ꯍꯟꯖꯤꯟ ꯍꯟꯖꯤꯟ ꯇꯧꯔꯛꯢꯁꯦ
ꯑꯣ ꯑꯗꯨꯗꯤ ꯑꯩꯅ ꯍꯥꯏꯖꯤꯅ ꯑꯗꯨꯒꯤ ꯁꯨꯠꯇꯨꯗꯤ ꯀꯔꯝꯕ ꯁꯨꯠ ꯇꯥꯅꯣ ꯑꯩꯈꯣꯏꯅ ꯍꯩꯖꯤꯡꯄꯣꯠꯗ ꯀꯩꯗꯒ ꯁꯦꯠꯄꯗꯤ ꯌꯥꯔꯣꯏꯗꯕ ꯁꯨꯠ ꯇꯥꯔꯕ
ꯍꯧꯖꯤꯡꯄꯣꯠꯇꯗꯤ ꯑꯈꯣꯏ ꯂꯩꯁꯥꯕꯤꯅꯗꯤ ꯁꯦꯠꯄ ꯌꯥꯔꯣꯏ ꯍꯥꯏꯗꯤ ꯍꯧꯖꯤꯡꯄꯣꯠꯗ ꯁꯦꯠꯄꯗꯅ ꯔꯥꯅꯤ ꯁꯨꯠ ꯀꯩꯀꯥ ꯁꯦꯠꯇ꯭ꯔꯣ
ꯁꯦꯠꯂꯦ ꯑꯗꯨꯅꯦ ꯍꯥꯏꯖꯦ
ꯑꯗꯨꯅ ꯔꯥꯅꯤ ꯁꯨꯠ ꯅꯠꯇꯦ ꯍꯥꯏꯕ
ꯑꯗꯨ ꯀꯩꯗꯤ ꯁꯦꯠꯅꯗꯣꯏꯅꯣ ꯍꯥꯏꯕꯅꯤ ꯑꯗꯨ ꯔꯥꯅꯤ
ꯃꯧꯅ ꯁꯦꯠꯀꯗꯕꯅꯦ ꯍꯥꯏꯕ ꯃꯧꯅ ꯁꯦꯠꯀꯗꯕ ꯃꯧꯅ ꯍꯣꯏ ꯑꯗꯨ ꯑꯥ ꯑꯗꯨ ꯁꯦꯠꯄ ꯌꯥꯏ ꯑꯗꯒꯤ ꯂꯩꯀꯥꯏꯒꯤ ꯊꯧꯗꯣꯛ ꯋꯥꯊꯣꯛ ꯑꯣ ꯋꯥꯊꯣꯛꯇ ꯁꯨꯝ ꯁꯦꯠꯅꯕ ꯌꯥꯏ ꯁꯨꯃꯥꯏꯅ ꯁꯦꯠꯄ ꯌꯥꯕ ꯄꯣꯠ ꯑꯗꯨꯒꯨꯝꯕ ꯑꯗꯨꯒꯨꯝꯕ
ꯑꯗꯨ ꯑꯩꯈꯣꯏꯅꯅꯦ ꯂꯥꯏ ꯈꯣꯏꯔꯝꯕꯅꯦ ꯎꯝ ꯅꯠꯇꯦ ꯍꯧꯖꯤꯡꯄꯣꯠꯀꯤ ꯋꯥꯔꯝ ꯇꯣꯛꯑꯣꯕ
ꯎꯝ
ꯂꯥꯏꯇꯤꯟ ꯈꯣꯏꯔꯝꯕ ꯆꯠꯄꯗ ꯃꯐꯝ ꯂꯩꯗꯅ ꯑꯗꯨꯒꯨꯝꯕꯗ ꯑꯉꯧ ꯑꯔꯥꯛ ꯀꯨꯝꯕ ꯑꯩꯈꯣꯏꯒꯤ ꯃꯆꯨ ꯂꯩꯗꯅ ꯃꯆꯨ ꯍꯣꯏ ꯑꯗꯒꯤꯗꯤ ꯑꯥ ꯀꯩꯅꯣ ꯃꯆꯨ ꯄꯤꯡ ꯃꯆꯨ ꯑꯣꯏ ꯀꯩ ꯑꯣꯏ ꯇꯧꯕ ꯈꯣꯠꯄ ꯑꯗꯨꯝꯕꯗ ꯁꯥꯕ ꯌꯥꯕ ꯄꯣꯠ ꯑꯣꯏꯔꯒꯗꯤ ꯑꯩꯖꯨ ꯑꯝꯇ ꯌꯦꯡꯒꯦ ꯍꯥꯏꯒꯦ ꯇꯧꯕ ꯅꯪꯒꯤ ꯐꯤꯗꯥꯗ ꯎꯔꯥ ꯈꯪꯅꯤ ꯅꯪ ꯂꯧꯔꯛꯑꯗꯤ ꯌꯦꯡ ꯌꯥꯏꯗꯅ ꯑꯩꯅ ꯀꯔꯝꯕ ꯐꯤꯗꯥꯅꯣꯗꯣ
ꯁꯦ ꯑꯩ ꯍꯥꯏꯗꯤ ꯅꯪ ꯌꯨꯇꯨꯞꯇꯅ ꯌꯦꯡꯉꯨ ꯂꯦꯅꯤꯟ ꯃꯨꯀꯥ ꯁꯨꯠ ꯑꯗꯨꯒꯨꯝꯕꯖꯨ ꯅꯠꯇꯦ ꯁꯤꯒꯤꯅ ꯑꯃꯨꯛ ꯃꯨꯛ ꯀꯥꯅꯦꯕ ꯍꯧꯖꯤꯛꯀꯤꯁꯤꯅ ꯑꯃꯨꯛ ꯂꯦꯅꯤꯟ ꯁꯨꯠꯀꯥꯏ ꯂꯨꯄꯥ ꯑꯥ ꯆꯧꯉꯥ ꯆꯥꯇ꯭ꯔꯨꯛꯒꯤ ꯑꯗꯨ ꯅꯠꯇꯦꯕ ꯁꯤꯅ ꯑꯃꯨꯛ ꯑꯗꯨ ꯅꯠꯇꯦꯕ ꯁꯤꯅ ꯑꯃꯨꯛ ꯕꯖꯥꯔꯗꯒꯗꯤ ꯂꯨꯄꯥ ꯂꯤꯁꯤꯡ ꯑꯍꯨꯝ ꯃꯌꯥꯒ ꯑꯗꯨꯝ ꯌꯧꯗꯧꯕ ꯄꯣꯠ ꯑꯗꯨꯒꯨꯝꯕꯅꯦꯕ ꯑꯗꯨꯒꯨꯝꯕꯗꯨꯅꯦꯕ
ꯅꯪꯉꯣꯟꯗ ꯂꯤꯁꯤꯡ ꯑꯃ ꯀꯌꯥ ꯍꯥꯏꯕ ꯑꯅꯤꯒ
ꯂꯤꯁꯤꯡ ꯑꯅꯤꯒ ꯆꯅꯤ ꯆꯍꯨꯝ ꯍꯥꯕ꯭ꯔꯥ ꯆꯅꯤ ꯍꯥꯏꯕꯔꯥ ꯀꯩꯅꯣꯝ ꯍꯥꯏꯔꯛꯄꯅꯤ
ꯀꯩꯅꯣ ꯇꯧ ꯇꯥꯔꯗꯤ ꯑꯁꯪ ꯑ ꯂꯧ ꯇꯑ
ꯆꯨꯝ ꯃꯆꯨꯅꯤ ꯃꯥꯅ ꯉꯍꯥꯟ ꯃꯥꯒꯤ ꯃꯥꯅ ꯃꯣꯏ ꯃꯥꯒꯤ ꯁꯥꯕꯅꯦꯕ ꯀꯩꯅꯣ ꯃꯆꯨ ꯈꯣꯏꯒꯤ ꯑꯥ ꯆꯋꯥꯏ ꯃꯆꯨꯁꯨ ꯅꯠꯇꯦ ꯄꯔꯄꯜꯖꯨ ꯅꯠꯇꯦ ꯁꯤꯒꯤ ꯑꯅꯤꯖꯤꯒꯤ ꯃꯔꯛꯇ ꯂꯩꯔꯦ
ꯂꯧꯗꯤ ꯂꯧꯗꯣꯏꯗꯔꯕ ꯅꯪ
ꯑꯩ ꯑꯩ ꯂꯧꯒꯤꯔꯣꯏ ꯀꯩꯅꯣꯗ ꯑꯩ ꯍꯧꯖꯤꯛ ꯂꯧꯒꯗ ꯑꯉꯥꯡꯒꯤ ꯄꯩꯁꯥ ꯊꯤꯗꯧꯕ ꯌꯥꯝ ꯂꯩ ꯄꯩꯁꯥ ꯅꯥꯇꯩ ꯆꯥꯗ ꯂꯧꯔꯔꯣꯏꯅ ꯍꯥꯏꯒ꯭ꯔꯅꯤ ꯈꯥꯔ ꯂꯩꯔ ꯌꯦꯡꯉꯒꯦꯅ
ꯑꯣ ꯑꯩꯅ ꯅꯪꯒꯤ ꯄꯣꯠꯇ ꯂꯧꯇꯥꯥꯔꯗꯤ ꯀꯔꯝꯕ ꯐꯤꯗꯥꯗ ꯇꯥꯅꯣꯗꯣ ꯌꯦꯡꯅꯤꯡꯕ ꯑꯗꯨ ꯌꯦꯡꯉꯒ ꯑꯩꯈꯣꯏꯅ ꯏꯟꯕꯩ ꯃꯐꯝ ꯖꯒꯥꯗ ꯆꯥꯔꯒꯗꯤ ꯑꯗꯨꯝ ꯂꯧꯁꯟꯕ ꯀꯩꯁꯨ ꯀꯥꯏꯗꯦꯗꯅ ꯄꯩꯁꯥ ꯂꯩꯗꯤ ꯊꯝꯖꯕ ꯌꯥꯏꯕ ꯑꯗꯨꯅꯦ ꯍꯥꯏꯖꯦ ꯑꯣ ꯐꯔꯁꯦ ꯅꯪꯒꯤ ꯐꯣꯟꯗꯣ ꯍꯪꯅꯔꯣ ꯑꯗꯨꯒ ꯇꯧꯔꯣ ꯀꯦꯔꯥ ꯇꯧꯔꯛꯑꯣ ꯀꯦꯔ ꯇ ꯉꯥꯏꯍꯥꯛ ꯌꯦꯡꯉꯣ ꯅꯪ ꯋꯥꯔꯤ ꯁꯥꯟꯅꯔꯒ ꯍꯪꯉꯣ
ꯍꯣ ꯍꯣ ꯍꯣꯏ ꯊꯝꯃꯣ ꯊꯝꯃꯣ ꯎꯝ ꯎꯝ